ꯍꯜꯂꯣ
ꯑꯥ ꯍꯜꯂꯣ ꯇꯥꯕ꯭ꯔꯣ
ꯇꯥꯕ꯭ꯔꯥ
ꯇꯥꯏ ꯇꯥꯏ ꯇꯥꯗꯕ꯭ꯔꯣ
ꯇꯥꯔꯦ ꯍꯧꯖꯤꯛꯗꯤ
ꯑꯣ ꯉꯁꯥꯏ ꯇꯥꯗꯕ ꯀꯩꯗꯧꯔꯝꯃꯤꯅꯣ
ꯇꯨꯃꯒ ꯂꯩꯌꯦ
ꯑꯁ ꯊ°ꯡꯉ°ꯍꯦ
ꯎꯝ ꯍꯧꯒꯠꯈ꯭ꯔꯕꯅꯤ ꯆꯥꯛ ꯆꯥꯕ ꯂ ꯍꯧꯒꯠꯂꯒ ꯆꯥꯛ ꯆꯥꯕꯁꯨ ꯂꯣꯏꯈ꯭ꯔꯦ
ꯎꯝ
ꯑꯗꯨꯒ ꯑꯗꯨꯝ ꯇꯨꯝꯃꯒ ꯂꯩꯕꯒꯤꯅꯤꯅ
ꯀꯔꯤ ꯀꯔꯤ ꯃꯊꯦꯜ ꯆꯥꯔꯒꯦ
ꯉꯁꯤꯗꯣ ꯑꯩꯗꯣ ꯃꯦꯒꯤ ꯑꯃ ꯊꯣꯡꯉꯦ ꯑꯗ ꯑꯣꯛ ꯃꯔꯤꯟꯗ ꯑꯃ ꯆꯥꯏ
ꯑꯍꯥꯎꯕꯅꯦ ꯑꯍꯥꯎ ꯑꯍꯥꯎꯕ ꯆꯥꯏꯅ
ꯑꯩ ꯏꯇꯣꯝꯇ ꯑꯣꯏꯕꯒꯤ ꯆꯥꯛ ꯌꯥꯝ ꯌꯥꯝꯅ ꯆꯥꯗ꯭ꯔꯁꯨ ꯌꯥꯏꯗꯅ
ꯅꯇꯣꯝꯇ ꯂꯩꯔꯣ
ꯑꯥ
ꯀꯩ ꯌꯨꯝ ꯌꯨꯝꯗ ꯅꯠꯇꯕ꯭ꯔꯣ
ꯅꯠꯇꯦ
ꯀꯥꯏꯗꯅꯣ
ꯔꯦꯟꯇ
ꯅꯨꯡꯉꯥꯏꯅ ꯂꯩꯕꯖꯥꯠꯅꯤꯅꯦ
ꯅꯨꯡꯉꯥꯏꯇꯦꯗ ꯀꯅꯥꯅꯣ
ꯑꯥꯎ ꯍꯥꯎ ꯆꯥꯔꯒ ꯌꯥꯝ ꯅꯨꯡꯉꯥꯏ ꯂꯩꯕ ꯃꯥꯜꯂꯤꯅꯦ
ꯎꯝ ꯅꯪꯗꯤ
ꯑꯩꯗꯤ ꯑꯗꯨꯝ ꯂꯩꯗ
ꯌꯨꯝꯗ
ꯌꯨꯝꯗ ꯅꯠꯇꯦ ꯑꯩꯖꯨ ꯔꯦꯟꯗ ꯂꯩ
ꯑꯣ
ꯁꯅꯥ ꯂꯩꯕꯥꯛꯇ ꯂꯩ
ꯑꯩꯖꯨ ꯑꯗꯨꯗꯅ°
ꯇꯝꯄꯥꯛꯇ ꯂꯩ ꯀꯥꯏ ꯀꯥꯏ ꯆꯠꯀꯅꯤ ꯉꯁꯤꯗꯤ ꯀꯣꯏꯕ ꯆꯠꯇꯣꯏꯔꯣ ꯇꯨꯝꯃ ꯇꯨꯝꯃꯒ ꯂꯩꯗꯣꯏꯔꯣ
ꯑꯥ
ꯁ꯭ꯀꯨꯜ ꯆꯠꯂꯣꯢꯗ꯭ꯔꯥ ꯀꯣꯂꯦꯖ ꯀ ꯆꯠꯂꯣꯢꯗ꯭ꯔꯥ
ꯑꯩ ꯇꯧꯗ꯭ꯔꯤꯗ
ꯂꯣꯏꯔꯕ
ꯂꯣꯏ ꯍꯥꯏꯁꯦ ꯂꯣꯏꯗꯤ ꯂꯣꯏꯗꯦ
ꯃꯥꯁꯇꯔ ꯗꯤꯒ꯭ꯔꯤ ꯑꯣꯏꯌꯦ
ꯑꯩꯅ ꯂꯣꯏꯁꯤꯟꯈ꯭ꯔꯕ ꯂꯥꯏꯔꯤꯛꯇꯤ ꯇꯝꯕ ꯂꯣꯏꯕ ꯅꯥꯏꯗꯦ
ꯅꯨꯡꯉꯥꯏꯕ ꯋꯥꯔꯤꯅꯤꯅꯦ
ꯎꯝ
ꯑꯥꯁ ꯑꯩꯁꯨ ꯀꯔꯤꯝ ꯇꯧꯗꯕꯤꯗ ꯑꯗꯨꯝ ꯂꯩꯕꯅꯤꯅꯦ ꯏꯕꯥꯅꯤ ꯆꯞ ꯃꯥꯟꯅꯕꯖꯥꯠꯅꯤꯅꯦ
ꯍ° ꯍ ꯍ
ꯅꯠꯇ꯭ꯔꯣ
ꯃꯥꯅꯦ ꯅꯪꯁꯦ ꯑꯩꯅ ꯈꯟꯕꯗ ꯀꯩꯅꯣꯗꯒꯤ ꯃꯥꯜꯂꯦ
ꯀꯥꯏ ꯂꯩꯔꯝꯃꯤꯕ
ꯔꯣꯡꯃꯩꯗꯤ ꯔꯣꯡꯃꯩ ꯑꯣꯏꯔꯦ ꯅꯪ
ꯔꯣꯡꯃꯩ ꯅꯠꯇꯦꯍꯦ
ꯀꯕꯨꯢ
ꯀꯕꯨꯏꯁꯨ ꯅꯠꯇꯦ
ꯀꯔꯤꯔ ꯑꯗꯨꯗꯤ
ꯀꯔꯤꯔꯦ ꯈꯪꯉꯣꯏꯗ ꯅꯪꯗꯤ ꯅꯪꯒꯤ ꯀꯣꯂꯔ ꯍꯥꯏꯗꯤ ꯅꯪ ꯅꯪ ꯅꯪꯕꯨꯗꯤ ꯈꯪꯉꯦꯕꯀꯣ
ꯎꯝ
ꯑꯗꯨꯒ ꯅꯪꯒꯤ ꯀꯂꯔꯗꯤ ꯀꯩꯅꯣ ꯔꯣꯡꯉꯩ ꯃꯥꯜꯂꯦ ꯅꯝꯕꯝꯕꯔ ꯗꯣ
ꯑꯋꯥꯏꯕ ꯑꯣꯏꯕ
ꯑꯗꯨꯒꯤ ꯑꯣꯏ ꯃꯥꯜꯂꯦꯕ ꯍꯤꯔꯣꯟꯒꯤ ꯑꯣꯏꯕ ꯃꯥꯜꯜꯂꯤꯅꯦ
ꯅꯨꯠꯇꯗ
ꯌꯥꯏ ꯌꯥꯏ ꯈꯪꯉꯦꯗ ꯒ꯭ꯌꯥꯟ ꯇꯑꯗ
ꯑꯁ ꯂꯣꯏꯔꯦ ꯏꯟꯇꯤꯅꯥꯗꯤ ꯋꯥꯡꯃꯖꯥꯠꯅꯤ ꯅꯪꯁꯤꯁꯨ
ꯒ꯭ꯌꯥꯟ ꯇꯥꯔꯒ ꯂꯣꯏꯔꯦ ꯀꯩꯅꯣ
ꯠꯇꯦ
ꯅꯦꯠꯋꯥꯛꯁꯦ ꯈꯔ ꯅꯨꯡꯉꯥꯏꯕ ꯁꯤꯗ
ꯍ
ꯑ ꯅꯪ ꯅꯊꯟꯗ ꯂꯩꯔꯤꯗꯣ ꯅꯨꯡꯉꯥꯏꯕ꯭ꯔꯣ
ꯅꯨꯡꯉꯥꯏꯌꯦ ꯃꯤꯒ ꯈꯠꯅꯅꯤꯉꯥꯏ ꯂꯩꯇ꯭ꯦꯅ
ꯑꯁ ꯂꯝꯁꯦ ꯃꯤ ꯌꯥꯝ ꯈꯠꯅꯕ ꯌꯥꯝ ꯈꯠꯅꯔꯝꯕ ꯃꯥꯜꯂꯦꯗ
ꯑꯪ ꯉꯥꯏꯌꯝꯕꯔꯥ ꯅꯪꯁꯦ ꯀꯔꯤ ꯆꯠꯂꯕ
ꯑꯩꯔꯣ
ꯑꯥ
ꯀꯩꯅꯣꯅꯦꯗ ꯀꯅꯥꯁꯨ ꯈꯪꯗꯣꯏꯗ ꯍꯥꯏꯗꯣꯛꯇ꯭ꯔꯗꯤ ꯍꯥꯏꯕꯁꯨ ꯌꯥꯗꯦ
ꯀꯔꯤꯒꯤꯅꯣ
ꯑꯃꯨꯀꯒꯤꯟꯅ ꯑꯣꯏꯦ ꯃꯤꯉꯣꯟꯗꯕꯨ ꯑꯩꯒꯤ ꯑꯥꯏꯗꯦꯟꯇꯤꯇꯤꯁꯦ ꯑꯗꯨꯝ ꯍꯥꯏꯕ ꯌꯥꯗꯕ
ꯑꯩꯒꯤꯗꯤ ꯇꯞꯇꯅ ꯑꯗꯨꯝ ꯍꯥꯪꯕꯤ ꯑꯩ ꯈꯨꯝꯕꯤꯔ ꯅꯪꯅ ꯄꯨꯛ ꯐꯠꯇꯕ ꯃꯤꯅꯤ ꯅ ꯈꯪꯉꯦꯅ
ꯅꯠꯇꯦ ꯅꯠꯇꯦ ꯅꯠꯇꯦ ꯐꯠꯇꯕ ꯅꯠꯇꯦ ꯍꯥꯏꯗꯣꯛꯄ ꯌꯥꯗꯕꯒꯤꯅꯦ ꯑꯩꯗꯤ ꯈꯪꯉꯤꯗ ꯑꯗꯨꯝ ꯅꯪꯕꯨꯗꯤ ꯑꯗꯨꯝ ꯈꯪꯉꯦ ꯏꯃꯥꯟꯅꯕꯁꯨ ꯅꯣꯏ ꯈꯨꯟꯗꯒꯤ ꯑꯃ ꯂꯩꯕꯅꯦ ꯅꯨꯄꯥ ꯅꯨꯄꯥ ꯑꯃ ꯃꯃꯤꯡꯗꯣ ꯀꯥꯎꯈ꯭ꯔꯦ
ꯂꯣꯏꯔꯦꯍꯦ
ꯑꯩ ꯑꯥꯗ ꯃꯄꯥꯟꯗ ꯀꯩꯅꯣ ꯂꯩꯕ ꯃꯇꯝꯗ ꯏꯕꯥꯅꯤ ꯂꯩꯃꯤꯟꯅꯕ ꯍꯥꯏꯇꯥꯔꯦ
ꯝꯄꯥꯜ ꯂꯝꯗ
ꯑ ꯍꯣꯏ ꯀꯥꯎ ꯀꯥꯎꯔꯦꯅꯦ ꯃꯥꯏ ꯃꯤꯡꯗꯣ ꯃꯥꯏ ꯃꯤꯡꯗꯣ ꯀꯃꯥꯏ ꯃꯤ ꯈꯔ ꯋꯥꯡꯉꯒꯀꯣ ꯈꯔ ꯉꯥꯎ
ꯑꯦꯛ ꯔꯤꯖꯟ ꯂꯩꯌꯦ ꯑ ꯀꯩꯅꯣ ꯀꯔꯤ ꯂꯝꯗ ꯂꯩꯔꯝꯕ꯭ꯔꯕ
ꯍꯥꯥ
ꯀꯔꯤ ꯂꯝꯗ ꯂꯩꯔꯝꯕ꯭ꯔꯕ
ꯑꯁ ꯑꯩꯁꯦ ꯄꯨꯡꯂꯩꯗ ꯂꯩꯗ ꯀꯩꯅꯣ ꯀꯥꯏꯗꯅꯁꯨ ꯂꯩ ꯑ ꯋꯁ ꯦꯡꯒꯜꯗꯁꯨꯁꯦ
ꯍꯥꯏꯕ ꯌꯥꯗꯦ ꯍꯥꯏꯕ ꯄꯣꯠꯁꯤꯅꯀꯣ ꯌꯥꯝꯅ ꯈꯪꯅꯤꯡꯕꯅꯤ
ꯍꯥꯍꯥ ꯃꯥꯅꯦ
ꯍꯧꯕꯗꯣ ꯑꯝꯇ ꯇꯧꯔꯛꯑꯣꯅꯦ
ꯍꯣꯏ ꯐꯖꯅ ꯋꯥꯔꯤ ꯁꯥꯖꯒꯦꯁꯦ ꯍꯣꯔꯦꯟ ꯍꯧꯖꯤꯛꯇꯤ ꯑꯣꯏ ꯀꯩꯅꯣ ꯂꯩꯕꯀꯦ ꯑꯗꯨꯒꯤ ꯇꯟꯖꯥꯁꯤꯗ ꯊꯕꯛꯀ ꯂꯥꯛꯁꯤꯜꯂꯦ ꯍꯤ ꯍꯤ ꯍꯤ ꯍꯤ ꯋꯥꯔꯤ ꯅꯨꯡꯉꯥꯏꯅꯕꯅꯦ ꯗ‌ꯣ ꯀꯨꯏꯅ ꯁꯥꯡꯅ ꯁꯥꯟꯅꯅꯤꯡꯉꯥ
ꯑꯁ ꯑꯩꯅꯤ ꯁꯦꯔꯥꯟ ꯇꯨꯔꯥꯟ
ꯅꯪ ꯀꯥꯏ ꯖꯒꯥꯗ ꯂꯩꯒꯦ
ꯑꯩꯁꯨ ꯍꯥꯏꯗꯣꯛꯄ ꯌꯥꯗꯦ ꯍꯥꯍꯥ
ꯑꯩ ꯌꯥꯗꯣ ꯐꯥꯕ ꯂꯥꯛꯀꯦ ꯇꯧꯕꯅꯦ
ꯎꯝ
ꯎꯍꯝ
ꯍꯧꯖꯤꯛ ꯑꯁꯤꯗ ꯌꯥꯗꯕꯁꯤꯡ ꯑꯣꯏꯔꯝꯗꯅꯀꯣ ꯅꯪꯁꯦ
ꯌꯥꯕ ꯉꯥꯛꯇꯅꯦ ꯑꯗ‌ꯣ ꯑꯩꯗꯤ ꯌꯥꯕ ꯉꯥꯛꯇꯅꯦ ꯌꯥ ꯗꯕ ꯑꯝꯇ ꯂꯩꯇ‌ꯦ ꯍꯥ ꯅ ꯍꯧꯖꯤꯛꯇꯤ ꯍꯥꯏꯕ ꯅꯨꯡꯉꯥꯏꯇ‌ꯦꯗꯅ
ꯍꯣꯏ ꯍꯣꯏ
ꯏꯃꯥꯟꯅꯕ ꯃꯤꯡꯗꯣ ꯀꯩꯑ ꯀꯥꯎꯔꯦꯅꯦ ꯍꯩꯅꯧꯁꯦ ꯃꯨꯜꯂꯒ ꯂꯩ
ꯆꯍꯤ ꯀꯌꯥ ꯁꯨꯈ꯭ꯔꯕ ꯅꯪ
ꯌꯥꯝ ꯑꯍꯟ ꯑꯣꯏꯔꯦ ꯑꯩ ꯀꯌꯥꯃꯨꯛ ꯑꯣꯏꯒꯗꯧꯕ ꯃꯥꯟꯕ꯭ꯔꯥ ꯅꯪꯅ ꯒꯦꯁ ꯇꯧꯕ ꯀꯥꯟꯗ
ꯇ꯭ꯋꯦꯟꯇꯤ ꯑꯩꯠ ꯇ꯭ꯋꯦꯟꯇꯤ ꯅꯥꯏꯟ
ꯍ ꯃꯣꯔ ꯗꯦꯟ ꯗꯦꯠ ꯗꯨꯗꯒꯤꯁꯨ ꯍꯦꯜꯂꯦ
ꯀꯌꯥ ꯑꯣꯏꯕ ꯑꯗꯨꯗꯤ ꯊꯥꯔꯇꯤ ꯃꯊꯛ
ꯊꯥꯔꯇꯤ ꯄ꯭ꯂꯥꯁ ꯑꯣꯏꯗꯣꯏꯅꯦ
ꯊꯥꯔꯇꯤ ꯄ꯭ꯂꯁ ꯊꯥꯔ ꯊꯥꯔꯇꯤ ꯇꯨ ꯆꯨꯝꯈ꯭ꯔꯅꯤ
ꯆꯨꯝꯈ꯭ꯔꯅꯤꯌ‌ꯦ
ꯆꯨꯝꯃꯤꯀꯣ ꯆꯨꯝ ꯆꯨꯝꯈ꯭ꯔꯦ ꯆꯨꯝꯗ꯭ꯔꯤ
ꯆꯨꯝ ꯆꯨꯝꯃꯦ ꯍꯥꯏꯔꯁꯦ
ꯔꯟꯅꯤꯡ ꯑꯣꯏꯕ
ꯎꯝ ꯑꯣꯏꯕ ꯃꯥꯜꯂꯦ
ꯍꯤ ꯍꯤ
ꯌꯥꯝ ꯃꯃꯟ ꯀꯥꯍꯟꯕ ꯋꯥꯅ‌ꯦ
ꯁꯔ ꯄꯣꯠ ꯆꯩ ꯈꯔ ꯊꯥꯡꯗ‌ꯣꯛ ꯊꯥꯡꯖꯤꯟ ꯈꯔꯁꯨ ꯌꯥꯎꯋ‌ꯦ ꯍꯥꯏꯕꯅꯦꯕꯀꯣ ꯑꯩ ꯍꯥꯟ